ꯇꯥꯕꯔꯣ
ꯎꯝ ꯇꯥꯏ ꯇꯥꯏ
ꯑꯣ ꯑꯣꯀꯦ ꯁ
ꯗꯔꯃꯤꯅꯣ
ꯍꯁꯨ ꯂꯣꯏꯕꯗ ꯉꯥꯏꯔꯦ ꯑꯗꯨꯒꯤꯅꯦ ꯑꯩꯅ ꯀꯩꯅꯣ ꯊꯥꯔꯛꯄꯒ ꯍꯥꯏꯔꯛꯏꯗꯣ ꯐ꯭ꯔꯤ ꯑꯣꯏꯕ꯭ꯔꯥꯅ ꯌꯨꯝꯗ ꯑꯃꯗ ꯆꯠꯇ꯭ꯔꯕ ꯀꯩꯅꯣ ꯆꯥꯛ ꯊꯣꯡꯕꯒꯨꯝꯕ ꯆꯠꯄ꯭ꯔꯣ
ꯑꯁꯤꯗꯤ ꯌꯨꯝ ꯆꯠꯁꯤꯌꯦ ꯁꯤꯗ ꯑꯗꯨꯝ ꯂꯩꯌꯦꯕꯣꯈꯣꯏꯗ
ꯑꯆꯥ
ꯎ
ꯌꯨꯝꯗ ꯀꯩꯅꯣ ꯀꯩꯅꯣ ꯅꯧꯋꯏꯗꯨꯕꯨ
ꯑꯗꯨꯝ ꯑꯆꯥ ꯑꯆꯥ ꯌꯥꯎꯋꯅꯤꯅ
ꯑꯗꯨꯔꯣꯝ ꯅꯣꯛ ꯅꯤꯡꯉꯥ ꯂꯩꯕꯩꯔꯣ
ꯅꯗꯤ ꯃꯥꯟꯕ ꯑꯃ ꯂꯩꯕ
ꯑꯦ ꯀꯩꯅꯣ ꯍꯥꯏꯁꯤꯕ ꯃꯥꯟꯕ ꯑꯃ ꯂꯩ ꯍꯥꯏꯁꯤꯕ
ꯅꯣꯀꯦ
ꯑꯩ ꯑꯩꯅ ꯍꯪꯉꯤꯕ ꯀꯣꯏꯁꯟꯁꯤꯒ ꯃꯥꯟꯅꯕ ꯂꯩꯕ꯭ꯔꯕ
ꯅꯗꯤ ꯑꯗ ꯅꯪꯅ ꯑꯗꯨ ꯑꯆꯥꯆꯥ ꯍꯥꯏꯕꯗꯣ ꯑꯩꯈꯣꯏ ꯈꯨꯟꯒꯤ ꯅꯨꯄꯥ ꯑꯃ ꯃꯥꯟꯕ ꯑꯗꯨꯒꯤ
ꯑꯩꯁꯨ ꯍꯟꯗꯛ ꯍꯟꯗꯛꯅ ꯀꯩꯅꯣ ꯇꯧꯔꯤꯅꯦ ꯍꯟꯗꯛꯁꯦ ꯀꯩꯅꯣ ꯋꯥꯔꯤ ꯁꯥꯟꯅꯕꯁꯤꯗ ꯂꯧꯈꯠꯂꯤꯅꯤ ꯃꯣꯏꯒꯤ ꯇꯧ ꯇꯝꯕꯒꯤ ꯇꯥꯏꯞꯇ ꯀꯔꯤ ꯍꯥꯏꯒꯗꯕꯅꯣ ꯈꯪꯅꯕꯤ ꯈꯔ ꯈꯔ ꯃꯦꯜꯂꯒ ꯑꯗꯨꯅꯕꯨ ꯁꯨꯍꯟꯕꯒꯤ ꯇꯥꯏꯞꯇ ꯇꯧꯋꯦ ꯑꯩ
ꯎ
ꯑꯗꯨꯝ ꯍꯥꯏꯈ꯭ꯔꯕꯅꯦ ꯑꯩꯁꯨ
ꯎꯝ ꯅꯣꯏꯗꯤ ꯂꯧ ꯎꯕ ꯍꯧꯗ꯭ꯔꯤꯕꯣ
ꯑꯩꯈꯣꯏꯗꯤ ꯂꯣꯏꯔꯦ
ꯑꯩꯁ ꯌꯥꯝ ꯐꯩꯀꯣ
ꯁꯤꯗꯤ ꯈꯔ ꯊꯨꯕꯅꯦ ꯑꯩꯈꯣꯏ ꯑꯩꯈꯣꯏꯁꯦ
ꯑꯁ ꯊꯕꯛ ꯌꯥꯝ ꯀꯜꯂꯤꯀꯣ ꯊꯧꯅꯥ ꯌꯥꯝ ꯐꯩꯀꯣ
ꯑꯩꯁ
ꯑꯩꯈꯣꯏꯗꯤ ꯂꯧ ꯍꯨꯟꯕ ꯐꯥꯎ ꯂꯣꯏꯗ꯭ꯔꯤꯗ ꯀꯥꯏꯗ
ꯑꯩ ꯑꯩꯗꯤ ꯀꯨꯝꯁꯤꯗꯤ ꯆꯠꯇ꯭ꯔꯦꯗ ꯅꯪꯅ ꯊꯕꯛ ꯌꯥꯝ ꯐꯩ ꯍꯥꯏꯔꯦ ꯆꯠꯂꯝꯗ꯭ꯔꯦ ꯑꯩꯗꯤ
ꯎꯝ ꯑꯗꯨꯝ ꯃꯔꯛ ꯃꯔꯛꯇꯗꯤ ꯑꯗꯨꯝ ꯆꯠꯄ꯭ꯔꯣ
ꯀꯨꯝꯁꯤꯈꯛꯇꯤ ꯌꯥꯎꯗꯕꯅꯦꯗ ꯑꯗꯨꯝ ꯌꯥꯎꯕ ꯅꯠꯇꯦ ꯑꯩꯅ ꯑꯗꯨꯝ ꯈꯣꯏꯔꯒ ꯂꯥꯛꯄꯅ ꯑꯗꯨꯝ ꯇꯥꯏꯃꯤꯡ ꯑꯣꯏꯕꯩꯀꯣ ꯍꯥꯏꯕꯗꯤ ꯏꯊꯟꯇ ꯑꫭꯏꯕꯒꯤ ꯏꯄꯥ ꯑꯗꯨꯝ ꯃꯊꯟꯇ ꯇꯧꯒꯗꯕꯗꯨ ꯌꯦꯡꯕꯗꯨ ꯅꯨꯡꯉꯥꯏꯇꯕ
ꯎꯝ
ꯑꯗꯨꯒꯤ ꯑꯗꯨꯝ ꯃꯇꯦꯡ ꯄꯥꯡꯕꯤꯕ ꯆꯠꯂꯦ
ꯎꯝ ꯄꯝ ꯄꯥꯝꯃ ꯌꯥꯝ ꯅꯨꯡꯁꯤꯕꯗꯨꯅꯤꯅꯦ ꯅꯪꯁꯦ
ꯑꯩꯔꯣ ꯑꯁ ꯃꯣꯏ ꯅꯨꯡꯁꯤꯗꯔꯗꯤ ꯀꯥꯏꯗꯩꯅꫭꯗ
ꯑꯗꯨꯅꯦ ꯃꯔꯨ ꯑꯣꯏꯕꯁꯦ ꯏꯃꯥ ꯏꯄꯥꯅꯦꯕ
ꯎꯝ ꯌꯨꯝ ꯄꯥꯜꯂꯁꯨ ꯃꯣꯏꯅ ꯍꯦꯟꯅ ꯐ꯭ꯔꯁ ꯑꯣꯏꯗꯣꯏꯅꯦ
ꯎꯝ
ꯅꯨꯄꯤꯅ ꯊꯔꯠ ꯏꯃꯥ ꯏꯄꯥ ꯐꯥꯔꯁ ꯑꯩ ꯊꯥꯔꯠ ꯅꯠꯇꯦ ꯁꯦꯀꯦꯟ
ꯊꯥꯖꯗꯦꯗ
ꯀꯩꯅꫭ ꯍꯥꯏꯁꯨ ꯑꯣ
ꯍꯌꯦꯡ ꯅꯨꯄꯤ ꯑꯃꯨꯛ ꯊꯤꯔꯗꯤ ꯅꯨꯄꯤꯒꯤ ꯃꯋꯥ ꯑꯃꯨꯛ ꯂꯧꯈꯤꯅꯤ
ꯍꯥꯏꯗꯤ ꯃꯇꯝ ꯃꯇꯝ ꯃꯇꯝ ꯃꯇꯝ ꯍꯥꯏꯕ ꯂꯩꯗꯅ ꯍꯥꯏꯕꯗꯤ ꯃꯤꯆꯪ ꯆꯪꯒꯗꯕ ꯃꯇꯝꯗ ꯌꯦꯅꯤ ꯍꯥꯏꯕꯗꯨ ꯏꯃꯥꯈꯣꯏꯅꯁꯨ ꯑꯗꯨꯗꯤ ꯃꯣꯏꯅꯁꯨ ꯑꯩꯈꯣꯏꯅ ꯄꯥꯝꯗꯕꯗꯤ ꯇꯧꯔꯛꯑꯣꯏꯗꯅ ꯑꯗꯨꯏꯗꯤ ꯃꯤꯆꯪ ꯆꯪꯅꯤꯉꯥꯏ ꯃꯇꯝꯗꯨꯗꯤ ꯑꯩꯁꯨ ꯈꯪꯒꯅꯤꯗ ꯍꯥꯏꯕꯗꯤ ꯑꯗꯨꯝ ꯏꯃꯥ ꯏꯄꯥꯅ ꯀꯩ ꯑꯗꯨꯝ ꯑꯣꯏꯗꯕ ꯉꯥꯡꯒ ꯑꯗꯨꯝ ꯀꯩꯅꯣ ꯇꯧꯕꯤꯔꯗꯤ ꯑꯩꯁꯨ ꯑꯗꯨꯝ ꯃꯣꯏꯒꯤ ꯃꯤꯆꯪ ꯆꯪꯉꯗꯤ ꯌꯥꯔꯣꯏꯅ ꯍꯥꯏꯕꯗꯤ ꯂꯥꯟꯕ ꯆꯨꯝꯕꯗꯨꯗꯤ ꯍꯥꯟꯅ ꯊꯤꯕꯗꯤ ꯐꯩ ꯑꯩꯁꯦ ꯊꯤꯈꯤꯕꯅꯤ ꯑꯗꯨꯅ ꯑꯗꯨꯗꯤ ꯁꯤꯔꯤ
ꯌꯥꯏ ꯌꯥꯏ ꯂꯥꯟꯕ ꯆꯨꯝꯕꯗꯣ ꯍꯥꯟꯅ ꯈꯥꯡꯗꯣꯛꯇꯣꯏꯅꯦ
ꯍꯣꯏ ꯑꯗꯨꯅꯦ ꯏꯁ ꯑꯗꯨ ꯅꯠꯇ꯭ꯔꯒ ꯍꯦꯛꯇ ꯃꯤꯆꯪ ꯆꯪꯕ ꯌꯥꯗꯦꯕ
ꯑꯩꯗꯤ ꯍꯦꯛꯇ ꯃꯤꯆꯪ ꯆꯥꯡꯒꯗ꯭ꯔ ꯁꯤꯅꯤꯅꯦ ꯅꯨꯄꯤꯒꯤ
ꯏꯏꯁ
ꯍꯥꯏꯗꯤ ꯅꯨꯄꯥꯗꯤ ꯑꯌꯥꯝꯕꯅ ꯅꯨꯄꯤꯗ ꯀꯦꯜꯂꯦꯕ
ꯑꯩ ꯒꯦꯟꯕ ꯍꯥꯏꯖꯤꯅꯦ ꯑꯗꯨꯝ ꯃꯤꯒꯤ ꯅꯦꯆꯔꯦꯜꯒꯤ ꯃꯤ ꯑꯣꯏꯕꯒꯤ ꯃꯍꯧꯁꯥꯅꯦ ꯑꯗꯨ ꯑꯣꯏꯔꯁꯨ
ꯊꯥꯖꯗꯦꯗ ꯑꯩꯅ ꯅꯨꯄꯤ ꯃꯁꯛ ꯐꯖꯕ ꯎꯔꯗꯤ ꯅꯪꯅ ꯍꯥꯏꯕ ꯂꯣꯏꯅ ꯌꯥꯅꯤ ꯑꯗꯨꯒ
ꯅꯠꯇꯦ ꯌꯥꯅꯤ ꯍꯥꯏꯕꯖꯦ ꯍꯣꯏ ꯂꯣꯏ ꯌꯥꯒꯅꯤ ꯂꯣꯏ ꯇꯧꯕ ꯉꯝꯒꯅꯤ ꯑꯗꯣ ꯑꯩꯅ ꯍꯥꯏꯗꯨꯗꯤ ꯏꯃꯥ ꯏꯄꯥꯅꯗꯤ ꯑꯩꯈꯣꯏ ꯏꯕꯥꯅꯤ ꯈꯠꯅꯅꯤꯡꯉꯥꯏꯗꯗꯤ ꯍꯥꯎꯔꯛꯑꯣꯏꯗꯅ
ꯑꯩ ꯏꯃꯥ ꯏꯄꯥ ꯏꯗꯤ ꯀꯩꯁꯨ ꯇꯧꯔꯦ ꯈꯠꯅꯕ ꯍꯧꯔꯨꯏ ꯅꯨꯄꯤꯗꯨꯅꯦꯕ ꯑꯁ ꯂꯨꯔꯤꯁꯦ ꯅꯨꯄꯤ ꯅꯨꯄꯥꯅꯦ ꯅꯨꯄꯤ ꯊꯤꯔꯀꯥꯟꯗ ꯌꯥꯝ ꯂꯨꯏ ꯍꯥꯏꯕꯁꯦ ꯐꯠꯇꯕ ꯊꯤꯔꯗꯤ ꯏꯃꯨꯡꯗ ꯋꯥꯍꯧ ꯑꯗꯨꯗꯣꯏꯕ ꯑꯗꯨꯗꯣ ꯐꯥꯕ ꯐꯪꯉꯗꯤ ꯐꯥꯕꯀꯣ ꯎꯝ ꯅꯨꯄꯤ ꯐꯠꯇ꯭ꯔꯗꯤ ꯏꯃꯨꯡ ꯀꯥꯏꯅꯕ ꯁꯤꯜꯂꯤ ꯍꯥꯏꯕꯗꯣ ꯑꯗꯣ ꯅꯨꯄꯤ ꯐꯔꯗꯤ ꯌꯨꯝ ꯁꯥꯒꯠꯂꯦ
ꯑꯗꯨꯒꯤ ꯃꯇꯝꯗꯅꯦꯕ ꯅꯨꯄꯤ ꯃꯤꯆꯪ ꯆꯪꯉꯒ ꯌꯨꯝꯒ ꯂꯣꯏ ꯀꯥꯏꯔꯛꯏꯁꯦ
ꯎꯝ ꯑꯗꯨꯅꯦ ꯅꯪꯁꯨ ꯍꯌꯦꯡꯋꯥꯏ ꯑꯗꯨꯃꯥꯏꯅ ꯇꯧꯔꯛꯀꯗ꯭ꯔꯥ ꯁꯤꯅꯤꯅꯦ
ꯌꯦꯡ ꯉꯁꯤꯗꯅ ꯁꯦ
ꯎꯝ ꯅꯪꯁꯨ ꯅꯇꯣꯝꯇ ꯑꯃꯨꯛ ꯑꯣꯏꯌꯦ ꯅꯣꯏ ꯅꯨꯃꯥ ꯅꯨꯄꯥ ꯂꯨꯅ ꯇꯧꯗꯣꯏꯅꯤꯀꯣ
ꯑꯩꯔꯣ
ꯎꯝ
ꯇꯧꯗ꯭ꯔꯗꯤ ꯃꯇꯦꯡ ꯄꯥꯡꯕꯤꯒ ꯍꯥꯏꯕ꯭ꯔꯣ
ꯅꯪꯕꯨ ꯋꯥꯅ ꯁꯦꯝꯕꯤꯔꯛꯄ ꯑꯗꯨꯒ ꯌꯣꯛꯄꯤꯔꯛꯄꯁꯦ ꯅꯣꯡꯃꯇꯁꯨ ꯀꯧꯕ ꯌꯥꯗꯦ ꯅꯪꯅ
ꯑꯩ ꯌꯥꯝ ꯒ꯭ꯌꯥꯟ ꯇꯥꯏꯥꯏꯀꯣ ꯑꯩꯕꯨ ꯒ꯭ꯌꯥꯟ ꯇꯥꯏ ꯍꯥꯏꯔꯝꯃꯒ ꯁꯣꯝꯗ ꯑꯣꯏꯅ ꯍꯦꯟꯅ ꯒ꯭ꯌꯥꯟ ꯇꯥꯔꯒ ꯂꯩꯔꯝꯃꯦ
ꯑꯗꯨꯅꯦ ꯅꯨꯄꯤ ꯍꯦꯛ ꯊꯤꯔꯒ ꯍꯥꯏꯗꯤ ꯅꯨꯄꯤꯗꯤ ꯍꯦꯛ ꯊꯤꯔꯒ ꯅꯪꯅ ꯅꯨꯄꯤꯒꯤ ꯃꯋꯥ ꯂꯧꯔꯒ ꯑꯗꯨꯝ ꯆꯠꯈꯤꯕꯗꯣ ꯑꯗꯨꯗꯤ ꯐꯠꯇꯦꯕ ꯐꯃꯥꯟꯗꯦꯕ
ꯦ ꯅꯨꯡꯁꯤꯕ ꯃꯇꯝ ꯂꯩꯍꯥ ꯆꯦꯒꯗꯕ
ꯎꯝ
ꯅꯨꯄꯤꯁꯦ ꯑꯗꯨꯝ ꯆꯩꯇ꯭ꯔꯁꯨ ꯃꯣꯏꯅ ꯍꯦꯠ ꯑꯣꯏꯔꯛꯀꯦ ꯍꯥꯏꯔꯗꯤ ꯌꯥꯗꯦꯕ ꯅꯨꯡꯁꯤ ꯅꯨꯡꯁꯤ ꯍꯥꯏꯕꯒꯤ ꯋꯥꯅꯤ ꯅꯪꯅꯕꯨ ꯍꯦꯟꯅ ꯒ꯭ꯌꯥꯟ
ꯇꯧꯕꯁꯨ ꯂꯩ ꯋꯥ
ꯑꯗꯨꯗꯟꯅ ꯄꯔꯝꯃꯦꯗꯝ
ꯃꯤ ꯈꯔꯗꯤ ꯃꯅꯦꯝ ꯀꯀꯨꯒꯤ ꯁꯦꯕꯥ ꯁꯦꯕꯥ ꯇꯧꯕꯤꯅꯤꯡꯗꯕ ꯃꯤ ꯂꯩꯕꯅꯦꯕ
ꯆꯨꯝꯃꯦ ꯆꯨꯝꯃꯦ ꯑꯩ ꯌꯥꯝꯅ
ꯇꯣꯉꯥꯟꯕ ꯆꯥꯅꯤꯡꯕ
ꯑꯩꯈꯣꯏꯗꯤ ꯆꯥꯅꯤꯡꯉꯁꯨ ꯎꯄꯥꯏ ꯂꯩꯇꯦ
ꯀꯩ ꯆꯥꯗꯣꯏꯅꯍꯦ ꯅꯪꯇꯣꯝꯇ ꯑꯣꯏꯕꯗꯨꯕꯨ ꯅꯪꯕꯨ ꯆꯥꯅꯤꯡꯈ꯭ꯔꯣꯅꯦ
ꯋꯥꯔꯤ ꯁꯥꯟꯅꯕꯩ ꯇꯧꯔꯤꯅꯤꯅ ꯀꯥꯏꯗꯩꯅꯣꯗ
ꯑꯗꯣ ꯆꯥꯅꯤꯡꯉꯁꯨ ꯎꯄꯥꯏ ꯂꯩꯇꯦ ꯍꯥꯏꯕꯗꯣ
ꯑꯗꯨꯕꯨꯗꯤ ꯑꯩ ꯏꯊꯟꯇ ꯑꯣꯏꯕꯅꯤꯗ ꯑꯗꯨꯝ ꯋꯥꯔꯤꯗ ꯌꯥꯎꯔꯛꯄꯩ ꯋꯥꯅꯤꯗ
ꯎꯝ
ꯅꯨꯄꯤ ꯑꯐꯕ ꯂꯩꯌꯦ ꯐꯠꯇꯕ ꯂꯩ ꯍꯥꯏꯕꯗꯨꯗ ꯇꯣꯉꯥꯟꯅ ꯆꯥꯅꯤꯡꯕꯕꯁꯤ ꯂꯩ ꯍꯥꯏꯕꯗꯨꯗꯤ ꯑꯩꯅ ꯑ ꯆꯥꯅꯤꯡꯉꯁꯨ ꯎꯄꯥꯏ ꯂꯩꯇꯦ ꯍꯥꯏꯈꯤꯕꯅꯦꯅꯦ
ꯎꯝ ꯍꯌꯦꯡ ꯋꯥꯏ ꯅꯨꯄꯤ ꯒꯤ ꯈꯨꯠꯇ ꯀꯦꯟꯈ꯭ꯔꯗꯤꯀꯣ ꯅꯪ ꯅꯃꯥ ꯅꯨꯄꯥꯅ ꯋꯥꯍꯧꯗꯣꯏꯁꯦ ꯋꯥꯔꯧꯗꯣꯏꯁ ꯅꯉꯣꯟꯗ ꯑꯗꯨꯗꯤ ꯁꯤꯟꯒꯅꯨꯍꯦ
ꯀ ꯎ
ꯑꯩ ꯑꯃ ꯍꯥꯏꯒꯦꯀꯣ ꯅꯨꯄꯤꯁꯦ
ꯑꯥ ꯍꯥꯏꯔꯣ
ꯅꯪꯅ ꯌꯥꯝ ꯄꯥꯝꯕꯀꯣ ꯑꯗꯨꯒ ꯅꯣꯏ ꯅꯃꯥ ꯅꯨꯨꯄꯥꯅꯗꯤ ꯁꯨꯌꯥ ꯌꯥꯗꯕ
ꯑꯥ
ꯑꯗꯨ ꯂꯧꯒꯦꯔ
ꯑꯁ ꯑ ꯂꯣꯍꯦ ꯑꯩꯅ ꯀꯣꯏꯁꯟꯁꯦ ꯑꯩꯅ ꯊꯥꯔꯤꯕ ꯀꯣꯆꯤꯡ ꯂꯧꯔꯤꯕ ꯀꯣꯏꯁꯟꯗꯒꯤ ꯂꯨꯔꯛꯄꯒꯤ ꯇꯥꯏꯞꯇ ꯇꯧꯔꯦꯏꯦ
ꯑꯗ ꯑꯩꯅ ꯍꯥꯏꯕꯗꯨ ꯄꯥꯎꯈꯨꯝ ꯄꯤꯔꯛꯣ
ꯎꯝ
ꯅꯨꯄꯤꯗꯨꯁꯨ ꯅꯪꯅ ꯌꯥꯝ ꯅꯨꯡꯁꯤꯕ ꯑꯣꯏꯕ
ꯑꯃꯈꯛꯇ ꯑꯗꯨꯗꯤ ꯑꯩꯅ ꯈꯪꯉꯅꯤꯗꯅ ꯍꯥꯏꯗꯤ ꯅꯨꯄꯤꯗꯨꯣ ꯍꯥꯟꯅ ꯏꯃꯥ ꯏꯄꯥꯅ ꯄꯥꯝꯗꯕꯤ ꯃꯔꯝꯗꯣ
ꯎꯝ
ꯍꯥꯟꯅ ꯈꯪꯗꯤ ꯈꯪꯅꯤꯡꯉꯤꯀꯣ ꯀꯩ ꯃꯔꯝꯒꯤꯅꯣ ꯍꯥꯏꯗ
ꯑꯗꯨ ꯑꯣꯏꯔꯁꯨ ꯑꯗꯨ ꯑꯣꯏꯔꯁꯨ ꯑꯃꯈꯛꯇ ꯑꯣꯏꯅꯤꯅ ꯄꯥ ꯃꯦ ꯂꯧꯗꯤ ꯂꯧꯅꯤꯅꯦ
ꯅꯪꯅ
ꯎꯝ ꯎꯝ ꯍꯥꯏꯕꯗꯤ ꯑꯩꯈꯣꯏꯗꯗꯤ ꯌꯨꯝꯗꯗꯤ ꯑꯗꯨꯝ ꯒ꯭ꯌꯥꯟ ꯇꯥꯅꯕꯅꯦꯕ ꯍꯥꯏꯗꯤ ꯑꯩꯅ ꯄꯥꯕꯗꯣ ꯏꯃꯥ ꯏꯄꯥꯅꯁꯨ ꯌꯦꯠꯀꯗꯕꯗꯤ ꯃꯥꯟꯗꯦꯕ
ꯎꯝ
ꯑꯇ ꯅꯪꯅ ꯀꯣꯏꯁꯟ ꯄꯤꯛꯏꯗꯅ ꯗꯥꯏꯔꯦꯛ ꯀꯣꯏꯁꯟꯗ ꯑꯣꯏꯔꯦꯗꯅ
ꯎꯝ
ꯀꯀꯁꯟꯗꯤ ꯂꯩꯇ꯭ꯔꯕꯅꯤꯅ ꯌꯥꯗ꯭ꯔꯗꯤ ꯂꯧꯈꯤꯔ ꯁꯤꯅꯦꯕ ꯗꯥꯏꯔꯦꯛꯇ
ꯅꯣꯏ ꯅꯃꯥ ꯅꯨꯄꯥꯝꯗꯗꯤ ꯀꯃꯥꯏꯅ ꯑꯃꯨꯛꯀ ꯅꯪꯒꯤ ꯅꯨꯄꯤꯒ ꯅꯣꯏ ꯃꯃꯥꯒ ꯀꯃꯥꯏꯅ ꯅꯅꯥꯛꯅꯍꯟꯒꯅꯤ
ꯑꯁ ꯑꯗꯨꯕꯨꯗꯤ ꯂꯩꯃꯤꯟꯅꯔꯀꯥꯟꯗ ꯒ꯭ꯌꯥꯟ ꯇꯥꯅꯒ ꯑꯗꯨꯝ ꯌꯥꯔꯛꯀꯅꯤꯅꯦ
ꯑꯝ
ꯑꯣ ꯑꯩꯅ ꯑꯩꯅ ꯑꯦꯟꯁꯥꯔ ꯄꯤꯔꯁꯦ ꯁꯣꯏꯗ ꯈꯪꯗ꯭ꯔꯒ ꯍ
ꯌꯥꯏꯗ
ꯎꯨꯝ ꯇꯔꯦ ꯍꯦꯟꯅꯕꯨ ꯈꯟꯖꯤꯜꯂ ꯑꯗꯨꯗ ꯍꯥꯏꯕꯗꯤ
ꯎꯝ ꯑꯗꯣ ꯅꯪꯉꯣꯟꯗ ꯋꯥ ꯑꯃ ꯍꯥꯏꯌꯦꯕꯀꯣ ꯑ ꯅꯣꯏ ꯃꯃꯥ ꯕꯕꯥꯅ ꯅꯪꯁꯦ ꯊꯕꯛ ꯇꯧꯅꯕ ꯑꯃ ꯁꯤꯟꯕꯤꯔꯦꯕꯀꯣ
ꯁꯦꯝꯕꯤꯔꯛꯑꯦꯕ ꯑꯗꯨꯒ ꯅꯪꯁꯦ ꯊꯕꯛ ꯇꯧꯔꯦ ꯁꯦꯜ ꯆꯥꯔꯦ ꯑꯗꯨꯒ ꯅꯪ ꯇꯣꯂꯣꯞ ꯐꯪꯕ ꯀꯥꯟꯗ ꯀꯅꯥꯗ ꯍꯥꯟꯅ ꯄꯤꯗꯣꯏꯔ
ꯑꯦ ꯑꯗꯨꯕꯨꯗꯤ ꯌꯨꯝꯒꯤ ꯍꯥꯟꯅ ꯁꯦꯝꯒꯅꯤ ꯀꯩꯅꯣ ꯌꯨꯝꯗ ꯑꯣꯏꯅ ꯍꯅ ꯊꯥꯛꯒꯅꯤ
ꯅꯣꯏ ꯃꯃꯥꯗ ꯍꯥꯟꯅ ꯄꯤꯔꯣꯏ
ꯑꯗꯨꯅꯦ ꯍꯥꯏꯁꯤꯦ ꯌꯨꯝꯗ ꯌꯨꯝꯗ ꯍꯥꯟꯅ ꯊꯥꯒꯅꯤ ꯍꯥꯏꯕꯗꯤ ꯌꯨꯝꯗ ꯑꯣꯏꯅ ꯃꯣꯏ ꯑꯣꯏꯅ ꯁꯦꯝꯃꯛꯄꯅꯤꯅ ꯃꯣꯏꯅ ꯍꯥꯟꯅ ꯊꯥꯒꯅꯤ ꯀꯩꯗꯕ
ꯎꯝ ꯅꯅꯤ
ꯃꯣꯏꯗ ꯑꯦ ꯅꯤꯔꯥ ꯍꯥꯏꯁꯦ ꯂꯣꯏ ꯐꯨꯜꯗꯗꯤ ꯄꯤꯔꯣꯏꯗꯅ ꯑꯗꯨ ꯈꯔꯗꯤ ꯂꯩꯍꯅꯤ ꯇꯣ ꯂꯇꯣ ꯐꯨꯜ ꯑꯗꯨ ꯄꯤꯕꯗꯨ ꯑꯩꯁꯨ ꯈꯔ ꯑꯩꯒꯤ ꯑꯥꯏꯁ ꯑꯗꯨꯗꯤ ꯍꯥꯏꯔ ꯑꯗꯨꯏꯁꯤ ꯃꯥꯁꯨ ꯍꯦꯟ ꯃꯥꯜꯂꯦꯗ ꯀꯩꯅꯣꯝꯃ ꯌꯧꯔꯛꯑꯦꯗ
ꯎꯝ ꯃꯤ ꯈꯔꯗ ꯂꯩꯕꯅꯤ ꯂꯣꯏꯅꯃꯛꯇꯤ ꯅꯠꯇꯕ
ꯑꯗꯣ ꯗꯔꯀꯥꯔ ꯑꯣꯏꯔꯗꯤ ꯍꯣꯏ ꯍꯥꯏ ꯀꯩꯅꯣꯒꯨꯝꯕ ꯅꯥꯕ ꯈꯣꯠꯄ ꯑꯣꯏꯔꯗꯤ ꯍꯣꯏ ꯄꯦꯔꯦꯟꯁꯀ ꯋꯥꯔꯤ ꯁꯥꯟꯅꯔꯛꯑꯒ ꯑꯗꯨꯅ ꯑꯃꯅꯦꯗꯅ ꯑꯗꯨ ꯅꯠꯇꯕꯤꯗ
ꯎꯝ
ꯑꯣ ꯍꯪꯉꯛꯄ ꯃꯇꯝꯁꯨ ꯀꯩꯅꯣ ꯗꯔꯀꯥꯔ ꯑꯣꯏꯕꯗꯤ ꯑꯣꯏꯔꯝꯃꯅꯤꯀꯣ ꯑꯗꯣ ꯂꯣꯏꯅ ꯌꯨꯝꯗ ꯊꯥꯒꯦ ꯇꯧꯔꯒ ꯂꯣꯏꯅ ꯍꯪꯉꯛꯑꯗꯤ ꯃꯥꯁꯨ ꯈꯔ ꯒ꯭ꯌꯥꯟ ꯇꯥꯕ ꯋꯥꯠꯝꯕ ꯃꯥꯜꯂꯦꯕ
ꯎꯝ
ꯑꯩꯅ ꯍꯥꯏꯕꯗꯣ ꯃꯥꯁꯨ ꯒ꯭ꯌꯥꯟ ꯇꯥꯕꯤꯗ꯭ꯔꯦꯕ
ꯎꯝ ꯃꯥꯅꯤ
ꯃꯊꯪꯗ ꯑꯣꯏꯅ ꯐꯨꯜ ꯑꯣꯏꯅ ꯃꯊꯪꯗ ꯑꯣꯏꯅ ꯁꯦꯝꯃꯛꯑꯒꯦ ꯍꯟꯗꯛꯇꯤ ꯈꯔ ꯌꯨꯝꯗ ꯊꯥꯈꯤꯒꯦ ꯍꯥꯏꯅ ꯍꯣꯏ ꯍꯥꯏꯔꯛꯑꯗꯤ ꯑꯗꯨꯝꯃꯨꯛ ꯌꯥꯔꯗꯤ ꯃꯣꯏꯗ ꯐꯨꯜ ꯍꯪꯉꯛꯑꯁꯨ ꯅꯠꯇ꯭ꯔꯒ ꯌꯥꯗꯦ ꯌꯥꯗꯦ ꯇꯔꯗꯤ ꯀꯩꯅꯣꯝꯃ ꯌꯥꯎꯔꯦꯕ ꯑꯟꯗꯔꯁꯇꯦꯟꯗꯤꯡꯗꯨꯣ ꯑꯟꯗꯔꯁꯇꯦꯟꯗꯤꯡ ꯂꯩꯅꯗ꯭ꯔꯦ ꯍꯥꯏꯔꯝꯗꯥꯏꯗ
ꯎꯝ ꯅꯪꯕꯨ ꯈꯔ ꯅꯨꯡꯁꯤꯕ ꯋꯥꯠꯂꯦ ꯑꯟꯗꯔꯁꯇꯦꯟꯗꯤꯡ ꯇꯧꯕ ꯈꯔ ꯋꯥꯠꯂꯦ ꯍꯥꯏꯕꯅꯦꯕ
ꯍꯣꯏ ꯍꯣꯏ ꯑꯗ ꯑꯟꯗꯔꯁꯇꯦꯟꯗꯤꯡ ꯇꯧꯒꯗꯕꯅꯦꯕ ꯍꯥꯏꯕꯗꯤ ꯍꯣꯏ ꯑꯗꯨ ꯑꯗꯨ ꯑꯗꯨꯅꯦ ꯍꯥꯏꯁꯦ
ꯎꯝ
ꯃꯥ ꯍꯪꯉꯛꯄꯗꯤ ꯐꯨꯗꯨꯗꯤ ꯊꯕꯛ ꯊꯕꯛ ꯆꯤꯟꯕꯒꯤꯗꯨꯗꯤ ꯑꯣꯏꯔꯝꯃꯅꯤꯀꯣ ꯍꯣꯏ ꯑꯩꯁꯨ ꯑꯗꯨꯗꯤ ꯒ꯭ꯌꯥꯟ ꯇꯥꯕ ꯄꯝ ꯊꯣꯛꯑꯦꯕ ꯑꯗꯨꯗꯤ ꯑꯗꯨꯗꯗꯤ ꯀꯩꯁꯨ ꯀꯥꯏꯗꯦꯕ ꯑꯗꯨ ꯑꯩꯅ ꯍꯥꯏꯔꯕꯗ ꯑꯗ ꯌꯨꯝꯗꯁꯨ ꯊꯥꯅꯤꯡꯉꯥꯏ ꯂꯩꯌꯦ ꯅꯪꯗꯨ ꯈꯔ ꯂꯧꯍꯧꯔꯣ ꯃꯊꯪꯗ ꯑꯣꯏꯅ ꯄꯤꯔꯛꯑꯒꯦ ꯍꯥꯏꯕ ꯃꯇꯝꯗ ꯍꯣꯏ ꯍꯥꯏꯔꯗꯤ ꯒ꯭ꯌꯥꯟꯗ ꯇꯥꯅꯩꯗꯅ
ꯎꯝ ꯃꯤ ꯈꯔꯗꯤ ꯅꯨꯄꯤ ꯈꯔꯗꯤ ꯃꯄꯥꯡꯒꯣꯟꯗꯒꯤ ꯀꯔꯤ ꯍꯥꯏꯁꯤꯔꯥ ꯑ ꯂꯥꯎꯊꯣꯛꯄ ꯍꯩꯕ ꯃꯤꯁꯨ ꯂꯩꯕꯅꯦꯕ